ꯍꯜꯂꯣ ꯇꯥꯕ꯭ꯔꯣ
ꯇꯥꯔꯦ ꯇꯥꯔꯦ
ꯏꯅꯦ ꯍꯣꯏ ꯀꯩꯗꯧꯕꯤꯔꯝꯃꯤꯅꯣ
ꯑꯩꯖꯦ ꯆꯥꯛ ꯇꯣꯛꯑꯦ ꯆꯥꯛꯆꯥ ꯇꯣꯛꯑꯀꯥꯟꯗ ꯁꯨꯝ ꯏꯃꯨꯡ ꯃꯅꯨꯡꯒꯤ ꯋꯥꯔꯤ ꯁꯥꯟꯅꯔꯝꯕꯅꯤ
ꯁꯅꯥꯔꯝꯕꯅꯤ ꯎꯝ ꯏꯁ ꯉꯜꯂꯤ ꯍꯦ ꯆꯥꯛꯐꯧꯗꯤ ꯑꯗꯨ ꯂꯣꯏꯔꯀꯥꯟꯗ ꯍꯤꯗꯥꯛ ꯀꯥꯞ ꯁꯤꯔꯥꯅ ꯎꯝ ꯍꯤꯗꯥꯛꯁꯦ ꯑꯥ ꯊꯥ ꯀꯌꯥ ꯀꯥꯞꯇꯣꯏꯅꯣ ꯂꯥꯏꯞꯇꯥꯏꯝꯒꯤ ꯀꯥꯞꯇꯣꯏꯔꯣ
ꯅꯠꯇꯦ
ꯅꯠꯇꯦ ꯚꯤꯇꯥꯃꯦꯟ ꯅꯣꯡꯃ ꯀꯥꯜꯂꯒ ꯅꯣꯡꯃ ꯀꯥꯞꯄꯗꯣ ꯑꯥ ꯀꯌꯥꯔꯛ ꯀꯥꯞꯇꯣꯏꯅꯣꯕ ꯑꯗꯣ ꯃꯥꯁꯤꯡꯒ ꯂꯩꯕ꯭ꯔꯥ
ꯂꯩ ꯂꯩ ꯎꯝ ꯃꯉꯥꯅꯤ
ꯍꯤꯗꯥꯛ ꯀꯥꯞꯄꯁꯦ ꯍꯤꯗꯥꯛ ꯀꯥꯞꯄꯁꯦ ꯀꯥ ꯀꯥꯃꯟꯗꯅ ꯅꯥꯕꯒꯁꯦ ꯀꯃꯥꯏꯅ ꯇꯧꯔꯤꯒꯦ
ꯃꯥꯕꯁꯤ ꯐꯥꯎꯗ꯭ꯔꯦꯗ
ꯎꯝ ꯈꯣꯏꯗꯤ ꯌꯥꯝ ꯀꯤꯖꯩꯌꯦ ꯍꯤꯗꯥꯛ ꯀꯥꯞꯄꯁꯦ ꯍꯤꯗꯥꯛ ꯀꯥꯞ ꯀꯥꯞꯇꯣꯏ ꯁꯔꯨꯛ ꯁꯤꯔꯤꯟꯁꯅ ꯊꯤꯟꯗꯣꯏ ꯁꯥꯔꯛ ꯍꯤꯗꯥꯛ ꯑꯣꯏꯅ ꯒꯨꯂꯤ ꯑꯣꯏꯅ ꯆꯥꯖꯒꯦ ꯍꯥꯏꯅꯤ
ꯍꯣꯏ ꯑꯗꯣ ꯑꯩꯗꯤ ꯒꯨꯂꯤ ꯆꯥꯕꯁꯤꯒ ꯀꯥꯞꯄꯖꯤꯒ ꯈꯦꯠꯅꯔꯛꯏꯗꯅ
ꯎꯝ ꯈꯦꯠꯄꯨꯗꯤ ꯈꯦꯅꯔꯛ ꯑꯦ ꯑꯗꯨꯅꯤ
ꯀꯤꯕꯩ ꯋꯥꯅꯦꯕ ꯑꯐ ꯅꯨꯡꯉꯥꯏ ꯅꯠꯇꯦꯗꯣ ꯎꯟꯁꯥꯁꯤꯗ ꯊꯤꯟꯗꯧꯔꯤꯕꯅꯤ
ꯃꯥꯅꯤ
ꯎꯝ
ꯆꯥꯛ ꯏꯁꯤꯡꯗꯤ
ꯆꯥꯛ ꯏꯁꯤꯡꯁꯦ ꯑꯩꯈꯣꯏꯗꯤ ꯊꯣꯡꯒꯦ ꯇꯧꯗ ꯉꯥꯏꯔꯤꯗ
ꯍꯥ
ꯑꯥ ꯍꯥꯏꯗꯤ ꯑꯩꯈꯣꯏ ꯑꯗꯨꯝ ꯊꯦꯡ ꯊꯦꯡ ꯆꯥꯒꯜꯂꯦꯕ ꯑꯗꯨꯅ ꯉꯟꯇꯥ ꯊꯣꯡꯉꯁꯨ ꯑꯃꯍꯥ ꯊꯦꯡꯅ ꯊꯣꯡꯉꯁꯨ ꯑꯃꯍꯥ
ꯆꯥꯕꯤꯅꯕ ꯂꯩꯇꯕꯅꯤꯅ
ꯎꯝ
ꯍꯣꯏ ꯍꯣꯏ ꯗꯣ ꯃꯊꯦꯜꯗꯤ ꯀꯩꯀꯩ ꯇꯧꯗꯣꯔꯤꯒꯦ
ꯃꯊꯦꯜꯖꯦ ꯏꯆꯝ ꯆꯝꯅ ꯀꯥꯡꯁꯣꯏ ꯑꯃ ꯇꯧꯁꯜꯂꯒ ꯄꯥꯐꯣꯔ ꯑꯃ ꯇꯥꯎꯁꯤꯔꯅ ꯁꯨꯝ ꯈꯜꯂꯤ ꯑꯩꯈꯣꯏꯗꯤ ꯉꯁꯤꯗꯤ ꯋꯥꯛꯀꯤꯡꯒ ꯆꯠꯂꯨꯏꯌꯦ
ꯀꯗꯥꯏꯐꯥꯎ ꯆꯠꯂꯨꯒꯦ
ꯏꯁ ꯏꯌꯥꯔꯄꯣꯔꯠ ꯒꯦꯠꯇꯣ ꯍꯦꯛꯇ ꯆꯦꯟꯗꯕꯅꯦ ꯂꯝꯖꯦꯟꯖꯦ ꯅꯍꯥꯟꯒꯩ ꯆꯠꯇ꯭ꯔꯒ ꯆꯠꯄꯒꯤ ꯑꯁ ꯋꯥꯏꯍꯦ ꯉꯁꯤꯗꯤ
ꯀꯅꯥ ꯀꯅꯥ ꯆꯠꯂꯤꯅꯣ
ꯑꯩꯈꯣꯏꯒꯤ ꯏꯃꯥꯟꯅꯕꯤꯁꯤꯡ ꯏꯅꯥꯎꯄꯤꯁꯤꯡ ꯑꯅꯤ ꯑꯍꯨꯝꯒ ꯇꯧꯔꯒ ꯑꯗꯨꯝ ꯁꯨꯝ ꯆꯠꯂꯤꯅꯦ
ꯎꯝ
ꯍꯌꯦꯡꯗꯤ ꯕꯖꯥꯔꯔꯣꯝꯗ ꯑꯣꯏꯅ ꯆꯠꯁꯦ ꯍꯥꯏꯅꯔꯤꯌꯦ ꯕꯖꯥꯔꯔꯣꯝꯗ ꯑꯥ ꯕꯖꯥꯔꯔꯣꯝ ꯑꯗꯨꯝ ꯃꯔꯤ ꯁꯥꯏꯗꯩ ꯆꯠꯂꯦ
ꯑꯥ
ꯑꯥ ꯑꯗꯨꯒ ꯑꯗꯨꯝ ꯆꯠꯄꯣꯏ ꯆꯦꯟꯕꯣꯏ ꯑꯗꯨꯝ ꯇꯧꯔꯦꯗꯨꯅꯤ
ꯎꯝ ꯂꯝꯖꯦꯜ ꯑꯗꯨꯗꯤ ꯋꯥꯀꯤꯡ ꯍꯜꯂꯛꯄꯗ ꯄꯨꯡ ꯀꯌꯥꯗꯤ ꯇꯥꯔꯒꯦ
ꯑꯥ ꯄꯨꯡ ꯇꯔꯦꯠꯇꯤ ꯑꯗꯨꯝ ꯇꯥꯔꯦ
ꯄꯨꯡ ꯃꯔꯤꯗꯩ ꯆꯠꯂꯗꯤ ꯑꯗꯨꯗꯤ
ꯃꯉꯥ ꯇꯔꯨꯛ ꯑꯩꯠ ꯄꯨꯡ ꯑꯅꯤ ꯆꯠꯂꯦ ꯑꯥ ꯄꯨꯡ ꯑꯅꯤ ꯆꯠꯂꯦ ꯑꯩꯈꯣꯏ ꯆꯠꯄꯖꯦ ꯀꯩꯅꯣꯅꯤꯗ ꯐꯖ ꯂꯥꯛꯄ ꯑꯩꯈꯣꯏꯗꯤ ꯁꯨꯝ ꯗꯤꯟ ꯂꯦꯟꯕꯣꯏ ꯀꯩꯕꯣꯏꯀꯣ
ꯋꯥꯔꯤ ꯋꯥꯇꯥꯏ ꯑꯃꯨꯛ ꯇꯧ ꯁꯨꯝ ꯆꯠꯂꯤꯕꯗꯨꯅꯤ
ꯑꯥ
ꯍꯌꯦꯡꯗꯤ ꯕꯖꯥꯔꯔꯣꯝꯗ ꯆꯠꯂꯒ ꯀꯪꯂꯥ ꯄꯥꯠꯂꯣꯝꯗ ꯆꯠꯂꯒ ꯆꯨꯍꯤꯡꯒ ꯊꯛꯑꯥꯒ ꯍꯦꯟꯖꯥꯡꯒ ꯂꯩꯔꯛꯁꯦ ꯀꯥꯏꯅ ꯍꯥꯏꯅꯩꯅꯦ
ꯑꯉꯥꯡ
ꯌꯥꯎꯅꯤꯡꯗ꯭ꯔꯣ
ꯑꯩꯗꯤ ꯎꯝ ꯌꯥꯝ ꯁꯥꯡꯅ ꯆꯠꯄ ꯉꯝꯗꯝꯅꯤꯅ ꯑꯩ ꯑꯗꯨꯝ ꯃꯔꯛ ꯃꯌꯥꯖꯤꯗ ꯑꯗꯨꯝ ꯆꯠꯂꯦ
ꯎꯝ
ꯍꯥꯏꯗꯤ ꯀꯟꯅ ꯆꯠꯄꯗꯨꯗꯤ ꯈ꯭ꯋꯥꯡ ꯅꯥꯕꯅꯤꯅꯕ ꯃꯥꯅꯤ ꯃꯥꯅꯤ
ꯎꯝ
ꯈ꯭ꯋꯥꯡ ꯅꯥꯕꯗꯣ ꯀꯩꯒꯤꯅꯦ ꯍꯥꯏꯒꯦ ꯗꯥꯛꯇꯔꯅ ꯗꯤꯛꯁ ꯅꯝꯕꯩꯅꯦ ꯍꯥꯏꯌꯦ ꯑꯗꯣ ꯍꯤꯗꯥꯛ ꯂꯥꯡꯊꯛ ꯀꯩꯝ ꯀꯥꯞꯄꯨꯅꯣ ꯍꯥꯏꯌꯦ ꯑꯄꯣꯝꯕ ꯌꯦꯡꯉꯣ ꯗꯥꯛꯇꯔꯖꯤꯅ ꯎꯝ
ꯃꯥꯅ ꯊꯥꯔꯛꯄꯖꯤꯅ ꯑꯗꯨꯝ ꯐꯅꯤ ꯍꯥꯏꯕ
ꯎꯝ ꯑꯗꯨꯗꯤ ꯐꯖꯔꯅꯤ ꯃꯥꯏꯅ ꯎꯝ ꯑꯈꯣꯏꯖꯨ ꯑꯃꯨꯛꯃꯨꯛ ꯇꯧꯋꯤꯅꯦ ꯈ꯭ꯋꯥꯡ ꯅꯥꯕꯁꯦ
ꯑꯣ ꯍꯨꯖꯤꯛꯇꯤ ꯅꯥꯗꯕ ꯑꯝꯇ ꯌꯥꯎꯗ꯭ꯔꯦꯗ
ꯎꯝ ꯑꯗꯒꯤ ꯅꯥꯔꯤꯀꯥꯟꯗꯅ ꯍꯦꯛ ꯌꯦꯡꯅꯤꯡꯕ ꯎꯝ ꯅꯥꯔ ꯀꯥꯟꯗꯅꯦ ꯑ ꯅꯥꯗ꯭ꯔꯀꯥꯟꯗꯅ ꯊꯧꯋꯥ ꯁꯥꯗꯕ
ꯑꯧ
ꯑꯗꯨꯅꯤ ꯇꯧꯔꯤꯁꯤ
ꯍꯣꯏ ꯑꯗꯨꯝꯃꯥꯏ ꯂꯣꯏ ꯇꯧꯔꯦ ꯍꯧꯖꯤꯛꯇꯤ
ꯎꯝ
ꯆꯤꯟꯖꯥꯛꯁꯤꯅꯖꯨ ꯑꯌꯥꯝꯕꯅꯤꯗ
ꯃꯥꯅꯤ ꯃꯥꯅꯤ ꯑꯈꯣꯏꯅ ꯄꯣꯠ ꯂꯩꯕ ꯃꯇꯝꯗ ꯐꯖꯕꯗ ꯂꯩꯅꯤꯡꯗ꯭ꯔꯣ ꯂꯩꯅꯤꯡꯉꯤ ꯑꯗꯨꯅꯤ
ꯍꯤꯗꯥꯛ ꯀꯥꯞꯄ ꯃꯇꯝꯗ ꯐꯖꯕꯗꫭ ꯆꯥꯎꯊꫭꯛꯈꯤꯕ ꯎꯝ
ꯑꯗꯨꯝꯃꯥꯏ ꯇꯧꯔꯒ ꯐꯖꯅꯕ ꯌꯣꯜꯂꯛꯄꯅꯤꯅ
ꯎꯝ
ꯑꯈꯣꯏꯅ ꯐꯖꯕꯗꯣ ꯑꯗꯨꯝ ꯄꯥꯝꯃ ꯂꯩꯔꯦ
ꯃꯥꯅꯤ ꯂꯩꯅꯤꯡꯗꯦꯕ ꯀꯅꯥꯝꯇ ꯂꯩꯅꯤꯡꯗꯦ ꯀꯅꯥꯅꯕꯨ ꯂꯩꯅꯤꯡꯗꯣꯏꯅꯣ ꯑꯈꯨꯨꯏ ꯑꯔꯥꯛ ꯑꯗꯨꯝ ꯀꯥꯟꯊꯣꯛꯑ ꯂꯥꯛꯏꯗꯨꯅꯦꯕ ꯈꯤꯇꯪ
ꯃꯥꯟꯅꯦ ꯑꯈꯨꯏꯕꯖꯦ
ꯀꯥꯟꯅ ꯆꯥꯗꫭꯏꯅꫭꯅ ꯎꯝ ꯑꯗꯒꯤ ꯑꯃꯨꯛ ꯏꯁ ꯀꯨꯏꯅ ꯊꯝꯕ ꯌꯥꯔꯣꯏ
ꯃꯥꯟꯅꯦ
ꯃꯥꯟꯅꯦ
ꯑꯗꯨꯕꫭ ꯀꯅꯥ ꯆꯥꯕꯤꯗꯣꯏꯅꯣ ꯒꯥꯏ
ꯇꯧꯗ꯭ꯔꯣ
ꯇꯧꯔꯤꯅꯤ ꯇꯧꯔꯤꯅꯤ
ꯃꯤꯑꯣꯏꯕ ꯍꯥꯏꯁꯦ ꯐꯖꯕꯗꯅꯦꯕ ꯄꯥꯝꯅꯔꯤꯖꯦ
ꯎꯝ
ꯈꯪꯗꯦꯗ ꯇꯧꯔꯤꯖꯦ ꯀꯥꯡꯗꯤ ꯀꯣꯏ ꯆꯠꯇꯣꯏ ꯅꯠꯇ꯭ꯔꯣ
ꯀꯥꯡ ꯀꯣꯏꯕꯁꯦ ꯈꯪꯗꯦꯅꯦ ꯀꯥꯡ ꯏꯔꯥꯡ ꯐꯂꯥꯡꯒꯁꯦ ꯆꯠꯊꯣꯛꯅꯤꯡꯗ꯭ꯔꯦꯗ
ꯗꯨꯅ ꯀꯩꯒꯤ ꯆꯠꯅꯤꯡꯗ꯭ꯔꯤꯅꯣ
ꯁꯨꯝ ꯇꯟꯖꯜꯂꯛꯑꯦꯅꯦ ꯑꯍꯟ ꯑꯣꯏꯁꯜꯂꯛꯄꯩꯔꯥ ꯈꯪꯗꯦ
ꯆꯊꯣꯛꯎꯗ ꯈꯔꯁꯨ ꯍꯌꯦꯡ ꯌꯨꯝ ꯅꯍꯥꯟ ꯑꯃꯗꯣ ꯑꯁꯦꯡꯕꯗꯨ ꯆꯠꯈ꯭ꯔꯒꯗꯤ ꯂꯩꯁꯥꯔꯤꯉꯩ ꯄꯨꯟꯁꯤꯗꯤ ꯐꯪꯉꯔꯣꯏꯗꯕꯅꯤꯍꯦ
ꯍꯣꯏꯅꯦ ꯍꯣꯏꯅꯦ ꯑꯗꯨꯕꯨꯗꯤ
ꯆꯥꯅꯤꯡꯕ ꯆꯥ ꯁꯦꯠꯅꯤꯡꯕ ꯁꯦꯠ ꯇꯧꯅꯤꯡꯕꯇ ꯇꯧ ꯂꯩꯔꯗꯧꯅꯤ ꯑ ꯑꯥꯗꯅ ꯑꯗꯨꯏꯁꯨ ꯅꯪꯒꯤꯗꯤ ꯀꯣꯝꯗꯤ ꯀꯣꯝꯅꯤꯗ ꯅꯣꯏ ꯑꯍꯨꯝꯈꯛ
ꯈꯛꯇꯅꯤꯅ ꯆꯥꯗꯣꯏꯗꯣ ꯎꯝ ꯑꯗꯨꯕꯨꯗꯤ ꯀꯨꯏꯔꯣꯏꯗ ꯆꯥꯛ ꯌꯦꯟꯁꯥꯡ ꯊꯣꯡꯕ ꯀꯥꯏꯁꯤ ꯀꯩꯁꯨ ꯐꯠ ꯐꯠ ꯃꯇꯝ ꯗꯨꯝ ꯂꯦꯝꯗꯣꯏ ꯄꯣꯠꯅꯤ
ꯎꯝ ꯎꯝ ꯑꯗꯨꯅꯦ ꯑꯗꯨꯕꯨꯖꯤꯛ ꯊꯕꯛ ꯍꯜꯂꯛꯄꯗꯥ ꯑꯗꯨꯝ ꯊꯕꯛ ꯑꯉꯥꯡ ꯑꯉꯥꯡ ꯑꯉꯥꯡ ꯅꯨꯕꯤ
ꯁꯤꯗꯁꯨ ꯇꯧꯕ ꯍꯥꯟꯅꯁꯨ ꯑꯗꯨꯝ ꯂꯥꯛꯀꯅꯤꯗꯅ ꯎꯝ
ꯅꯨꯄꯤꯅ ꯅꯣꯡ ꯐꯥꯗꯣꯛ ꯑꯩꯈꯣꯏꯁꯨ ꯂꯝꯕꯤ ꯂꯝꯈꯥꯡꯗ ꯂꯥꯛꯄꯗ ꯆꯉꯛꯄꯗꯤ ꯌꯥꯏ
ꯌꯥꯏꯗꯅꯥ ꯌꯥꯏꯌꯦ ꯌꯥꯏꯌꯦ ꯆꯪꯉꯛꯑꯣ
ꯏꯃꯧ ꯅꯨꯄꯤꯒꯤ ꯌꯨꯝꯅꯤ ꯒꯥꯏꯅ
ꯎꯝ
ꯑꯗꯨꯅꯤ
ꯅꯨꯡꯁꯤꯕꯅꯤꯍꯦ ꯈꯪꯗꯦꯗ ꯍꯧꯖꯤꯛꯐꯥꯎꯗꯤ ꯀꯦꯝ ꯍꯦꯛ ꯐꯥꯎꯗ꯭ꯔꯤ ꯐꯥꯎꯔꯛꯀꯗ꯭ꯔꯥ
ꯎꯝꯍꯨꯝ ꯑꯗꯨꯕꯨꯗꯤ ꯂꯩꯔ ꯂꯩꯔꯒꯗꯤ ꯁꯨꯝ ꯍꯩꯅꯔꯛꯄꯅꯤ
ꯎꯝ ꯄꯣꯠ ꯆꯩꯅ ꯇꯥꯡꯉꯤꯕ ꯍꯧꯖꯤꯛꯁꯦ ꯅꯍꯥꯟ ꯐꯔꯅꯤꯆꯔ ꯌꯦꯡꯉꯨꯏꯌꯦ ꯏꯃꯥꯏ ꯄꯦꯝꯃ ꯃꯣꯏ ꯃꯃꯜꯕꯨꯗꯤ ꯈꯪꯉꯤꯍꯦ ꯊꯥꯏꯅ ꯅꯠꯇ꯭ꯔꯦ
ꯎꯝ ꯑꯃꯒꯤ ꯃꯊꯛꯇ ꯂꯣꯏ ꯂꯩꯔꯕꯅꯦ
ꯀꯔꯥꯏ ꯑꯃꯒꯤ ꯃꯊꯛꯅꯣꯗ ꯑꯅꯤ ꯃꯌꯥ ꯂꯣꯏ ꯂꯩꯔꯦꯗ
ꯑꯗꯨꯅꯤ
ꯗꯨꯅꯤ
ꯀꯅꯥ ꯀꯅꯥ ꯆꯠꯂ ꯌꯦꯡꯉꯨꯏꯅꯣ
ꯈꯣꯏꯕꯥ ꯍꯣꯏ ꯈꯣꯏꯃꯥꯍꯣꯏ ꯇꯧꯔ ꯌꯦꯡꯉꯨꯕꯅꯤꯗ
ꯅꯪꯒꯥ
ꯑꯥ
ꯎꯝ ꯋꯥꯡꯖꯤꯡ ꯂꯣꯝꯗ ꯌꯦꯡꯉꯤꯔ ꯀ꯭ꯔꯥꯏꯗꯅꯣ
ꯑ ꯃꯣꯏ ꯋꯥꯡꯖꯤꯡꯗꯒꯩ ꯈꯔ ꯆꯠꯂ ꯀꯩꯔꯥꯎ ꯄꯣꯛꯄꯤ ꯍꯥꯏꯕ꯭ꯔꯥ ꯂꯣꯡꯕꯝ ꯅꯠꯇꯦ ꯀꯩꯔꯥꯎ ꯄꯣꯛꯄꯤ ꯍꯥꯏꯕ꯭ꯔꯥ ꯀꯩ ꯀꯩꯅꯗꯤ ꯍꯧꯋꯦ ꯑꯥ
ꯑꯥ ꯎꯝ ꯑꯗꯣ ꯍꯥꯏꯗꯤ ꯍꯥꯏꯔꯝꯃꯕꯣ
ꯎꯝ ꯍꯥꯏꯔꯝꯃꯦ ꯁꯤꯡꯉꯝꯃꯦ ꯌꯥꯝ
ꯁꯣꯐꯥꯗꯩ ꯀꯩꯗꯩ ꯎꯄꯨꯗꯩ ꯂꯣꯏ ꯍꯥꯏꯔꯝꯃꯦ
ꯁꯣꯐꯥꯗꯤ ꯍꯥꯏꯔꯝꯗ꯭ꯔꯦ ꯁꯣꯐꯥꯅ ꯇꯣꯉꯥꯟꯅ ꯂꯧꯔꯒꯦꯅ ꯁꯣ ꯑꯥ ꯗ꯭ꯔꯦꯁꯤꯡ ꯇꯦꯕꯜꯅꯦ ꯎꯄꯨꯅꯦ ꯑꯗꯒꯤ ꯅꯣꯏꯒꯤ ꯀꯣꯜ ꯂꯤꯛ ꯍꯥꯞꯅꯕ ꯎꯄꯨꯗꯨꯅꯦ ꯐꯤꯌꯥꯡ ꯈꯣꯛ ꯅꯦ ꯐꯃꯨꯡꯅꯦ ꯑꯗꯨꯒꯩ ꯍꯥꯏꯔꯝꯃꯦ ꯗ꯭ꯔꯦꯁꯤꯡ ꯇꯦꯕꯜ ꯍꯥꯏꯔꯝꯃꯦ
ꯎꯝ
ꯑꯗ ꯃꯣꯏ ꯗꯥꯏꯅꯤꯡ ꯇꯦꯕꯜꯒ ꯀꯩꯅꯣꯒ ꯃꯥ ꯃꯣꯏꯒꯤ ꯒ꯭ꯌꯥꯁ ꯁꯤꯂꯤꯟꯗꯔꯒ ꯊꯝꯕꯤꯗꯣ ꯁꯣ ꯕꯣꯛꯁ ꯥꯍꯥꯏꯕ꯭ꯔꯣ
ꯑꯥ
ꯑꯗꯨꯗꯨꯗꯤ ꯍꯥꯄꯛ ꯑꯅꯣ ꯊꯝꯐꯝ ꯂꯩꯔꯔꯣꯏꯅ ꯍꯥꯏꯔꯝꯗ꯭ꯔꯦ
ꯑꯣ ꯃꯣꯏꯅ ꯑꯗꯨꯝ ꯍꯥꯏꯔꯛꯄ ꯑꯥꯗꯒꯤ
ꯎꯝ ꯍꯥꯏꯔꯛꯄ ꯑꯗꯤ ꯅꯣꯏ ꯄꯨꯔꯛꯄꯗ ꯑꯗꯨ ꯌꯥꯎꯔꯛ ꯑꯅꯨꯅ ꯍꯥꯏꯔꯛꯄ ꯊꯝꯕꯝꯗꯣ ꯑꯥ ꯑꯥ ꯍꯣꯏ ꯍꯣꯏ ꯑꯣ ꯑꯗꯨ ꯍꯥꯟꯅꯒꯤ ꯗꯥꯏꯅꯤꯡ ꯇꯦꯕꯜ ꯂꯩꯖꯕ ꯃꯣꯏꯒꯤ ꯅꯠ ꯇꯦ ꯃꯐꯝꯗꯣ ꯄꯤꯛꯄ ꯑꯗꯨꯒꯤ ꯆꯜꯂꯔꯣꯏꯗꯕ ꯊꯝꯕ ꯑꯗꯨꯅ ꯆꯥꯛꯈꯨꯝ
ꯑꯣ ꯐꯔꯝꯅꯤ ꯑꯗꯨ ꯇꯥꯔꯦꯗꯣ
ꯑꯗꯨꯅꯤ ꯃꯣꯏ ꯀꯩꯅꯣꯗꯨꯁꯨ ꯀꯔꯤ ꯀꯩꯅꯣ ꯍꯥꯞꯄꯤꯗꯨꯁꯨ ꯆꯜꯂꯔꯣꯏꯅ ꯃꯣꯏ ꯁꯥꯕꯗ ꯑꯗꯨꯝ ꯍꯥꯞꯆꯟꯒ꯭ꯔꯅꯤꯅ ꯍꯥꯏꯕ
ꯎꯝ ꯔꯦꯛ ꯇꯧꯔꯒ
ꯑꯥ ꯑꯥ
ꯎꯝ
ꯌꯨꯝ ꯀꯩꯗꯤ ꯍꯥꯟꯅ ꯁꯥꯔꯤꯔꯣ ꯅꯧꯅ ꯁꯥꯒꯠꯂꯤꯔꯣ ꯃꯥꯏꯗꯣ
ꯍꯧꯖꯤꯛ ꯅꯧꯅ ꯁꯥꯕꯅꯤꯗ ꯃꯥꯒꯤ ꯑꯣꯏꯅ ꯑꯥ
ꯑꯗꯨꯅꯤ ꯅꯨꯡꯉꯥꯢꯗꯣꯏꯅꯤ
ꯀꯔꯥꯏꯗꯩ ꯌꯨꯝ ꯁꯥꯕꯒ ꯂꯨꯍꯣꯡꯕꯒꯥ ꯐꯡꯖꯟꯂꯥ ꯗꯤꯎ ꯆꯠ ꯐꯔꯦ ꯐꯔꯦ ꯍꯌꯦꯡ ꯑꯃꯨꯛ ꯁꯥꯟꯅꯔꯖꯤꯀꯣ
ꯎꯝ ꯊꯝꯃꯦ ꯊꯝꯃꯦ ꯎꯝ